ꯌꯕ꯭ꯔꯣ
ꯇꯥꯏ
ꯐꯖꯥꯅ ꯂꯣꯏꯅꯃꯛ ꯇꯥꯕ꯭ꯔꯣ
ꯇꯥ ꯄꯨꯡ ꯀꯌꯥꯗ ꯆꯠꯇꯣꯏꯅꯣ
ꯍꯧꯖꯤꯛ ꯆꯠꯈ꯭ꯔꯅꯤ ꯑꯩꯈꯣꯏ ꯑꯅꯤ ꯂꯣꯏꯔꯒ
ꯑꯁ ꯊꯦꯡꯉꯦꯍꯦ ꯑꯗꯨꯗꯤ ꯁꯚ ꯑ ꯇꯥꯔ ꯍꯦꯜꯂꯦ ꯅꯦ
ꯀꯔꯤꯒꯤ ꯊꯦꯡꯅ ꯀꯣꯜ ꯇꯧꯔꯛꯄ꯭ꯔꯥꯅ
ꯑꯁ ꯑꯩꯁꯨꯨ ꯌꯥꯝ ꯕꯤꯖꯤ ꯑꯣꯢꯌꯦ
ꯈꯔ ꯉꯟꯅ ꯇꯥꯔꯛꯑꯣ ꯍꯥꯏꯔꯒ
ꯅꯕꯅꯤ ꯆꯥꯔꯖ ꯂꯣꯏꯔꯀꯥꯟꯗ ꯇꯧꯔꯛꯀꯣ
ꯍꯥꯏꯕꯤꯒꯦ ꯍꯣꯏ
ꯑꯃꯃꯨꯀ ꯃꯄꯥꯟ ꯆꯠꯇꯣꯢꯔꯥ
ꯆꯠꯂꯣꯏꯗ ꯀꯅꯥꯅ ꯅꯨꯡꯇꯤꯒꯤ ꯆꯠ ꯆꯠ ꯆꯠꯀꯦꯔꯣ
ꯄꯩꯁꯥꯁꯨ ꯂꯩꯇꯦꯗ ꯄꯩꯁꯥ ꯄꯥꯏꯔꯝꯅꯦ ꯅꯥꯏꯒꯨꯝꯅ ꯈꯣꯏꯗꯤ
ꯁꯂꯥꯢ ꯂꯩꯕꯅꯤꯅ ꯅꯨꯡꯇꯤꯒꯤ ꯀꯦꯐꯦꯔꯥ ꯃꯄꯥꯟ ꯆꯠꯂꯤ ꯍꯥꯏꯗꯥꯢꯅꯦ
ꯈꯪꯗꯦ
ꯅꯪꯗꯤ ꯄꯩꯁꯥ ꯄꯥꯏꯕꯅꯤꯅꯀꯣ
ꯀꯅꯥꯥꯅ ꯄꯩꯁꯥ ꯄꯥꯏ ꯍꯥꯏꯕ꯭ꯔꯣ ꯑꯩꯕꯣ
ꯑꯩ ꯅꯪꯒꯤ ꯅ ꯁꯛ ꯌꯦꯡꯉꯒ ꯑꯩꯁꯨ ꯑꯩꯁꯨ ꯈꯪꯕꯨꯗꯤ ꯈꯪꯉꯦꯗ
ꯄꯩꯁꯥꯗꯤ ꯂꯩꯇꯦ ꯄꯩꯁꯥ ꯄꯥꯝꯃꯦ ꯑꯩꯈꯣꯏꯁꯨ
ꯍꯌꯦꯡ ꯅꯣꯢ ꯑꯅꯤꯗꯨ ꯆꯔꯁ ꯂꯛ ꯄ ꯌꯥꯏꯅ ꯀꯔꯤꯒꯤ ꯂꯥꯛꯇꯕ꯭ꯔꯣ
ꯑꯩ ꯉꯁꯤ ꯊꯦꯡꯕ ꯕꯣꯜ ꯌꯦꯡ ꯌꯦꯉꯕ ꯂꯣꯢꯕ ꯉꯥꯢꯔꯤ
ꯑꯩꯈꯣꯏꯁꯨ ꯊꯦꯡꯉꯦꯗ ꯕꯣꯜꯗꯤ ꯌꯦꯡꯁꯨ ꯌꯦꯡꯉꯦ
ꯅꯣꯏꯗꯤ ꯅꯣꯏꯗꯤ ꯕꯖꯨ ꯆꯠ ꯆꯠꯇꯦꯗꯅ ꯑꯩꯈꯣꯏꯗꯤ ꯕꯥꯁ ꯉꯁꯥꯏꯅ ꯕꯥꯁ ꯑꯩꯈꯣꯏꯗꯗꯤ ꯂꯥꯛꯈ꯭ꯔꯦ
ꯑ ꯄꯨꯡ ꯀꯌꯥꯗ ꯂꯥꯛꯄ꯭ꯔꯥꯀꯣ ꯕꯥꯁꯇꯣ
ꯈꯪꯗꯦ ꯇꯔꯥ ꯑ ꯇꯔꯦꯠ ꯇꯔꯦꯠ ꯃꯥꯈꯥꯢ ꯑꯗꯨ ꯋꯥꯢꯗ ꯂꯥꯛꯈ꯭ꯔꯦ ꯉꯁꯤ ꯑ ꯇꯤ ꯕꯤ ꯑꯦꯁꯀꯤ ꯂꯥꯁ ꯗꯦꯠꯅꯦ ꯍꯥꯏꯗꯥꯢꯅꯦ
ꯍꯣꯏ ꯚꯤꯚꯤ ꯑꯦꯁ ꯂꯥꯁ ꯗꯦꯠꯅꯦ ꯉꯁꯤ ꯎꯝ ꯎꯝ ꯇꯦ
ꯅꯣꯏ ꯀꯅꯥ ꯀꯅꯥ ꯆꯠ ꯆꯠꯇꯣꯏꯔꯣ
ꯒꯤꯖꯥꯑꯦ ꯒ
ꯒꯤꯖꯦ
ꯎꯝ ꯑꯈꯣꯏꯅꯦ
ꯂꯩꯃꯤꯟꯅꯕ꯭ꯔꯥ
ꯃꯥꯁꯨ ꯍꯧꯖꯤꯛꯃꯛꯅ ꯂꯥꯛꯑꯦ ꯃꯣꯏ ꯈꯨꯟꯗꯒꯤ ꯑ ꯃꯣꯏ ꯌꯨꯝꯗꯒꯤ
ꯑꯣ ꯂꯩꯃꯤꯟꯅꯕꯗꯤ ꯂꯩꯃꯤꯟꯅꯔꯤꯀꯣ
ꯎꯝ ꯏꯃꯥꯟꯅꯕꯤ ꯑꯃꯗꯁꯨ ꯆꯠꯀꯅꯤꯗ
ꯍꯦꯠꯇꯦ ꯏꯖꯦꯒ ꯅꯣꯏ ꯂꯩꯃꯤꯟꯅꯗꯦꯀꯣ
ꯂꯩꯃꯤꯟꯅꯗꯦ ꯅꯣꯏ ꯍꯥꯟꯅ ꯂꯥꯏꯕ ꯃꯐꯝꯗ ꯂꯩꯑꯦ ꯃꯥ
ꯑꯦ ꯀꯅꯥꯒ
ꯅꯅꯥꯎꯅꯨꯄꯥꯒ
ꯑꯣ
ꯅꯍꯥꯟ ꯅꯣꯏ ꯎꯝ ꯃꯊꯛꯇ ꯂꯥꯛꯏꯅ ꯃꯣꯏꯅ ꯃꯈꯥꯗ ꯂꯩꯕ ꯕꯨꯡꯀꯤ ꯍꯣꯏ ꯍꯥꯟꯅ ꯂꯩꯕꯗꯣ
ꯑꯣ ꯐꯕꯨꯡ ꯆꯥꯎꯕꯗꯨꯔꯣ
ꯎꯝ ꯃꯈꯥꯒꯤ ꯔꯨꯝ ꯆꯥꯎꯕꯗꯣ
ꯎ ꯑꯗꯨ ꯔꯦꯟ ꯀꯌꯥ ꯄꯤ
ꯑ ꯂꯤꯁꯤꯡ ꯑꯍꯨꯝꯒ ꯆꯥꯃꯉꯥ ꯍꯥꯏꯌꯦ ꯅꯣꯏ ꯍꯥꯟꯅ ꯂꯥꯏꯕ ꯃꯇꯝꯗꯗꯤ ꯀꯌꯥ ꯀꯌꯥ ꯄꯤꯕ꯭ꯔꯥ
ꯑꯩꯈꯣꯏꯗꯁꯨ ꯊꯔꯤ ꯊ꯭ꯔꯤ ꯄꯣꯢꯟ ꯐꯥꯏꯚꯅꯦ ꯑꯈꯣꯏ ꯃꯊꯛꯛꯇ ꯂꯩꯕꯗꯣ
ꯑ
ꯃꯣꯏꯗꯗꯤꯀꯣ ꯏꯁꯤꯡꯒꯨꯝꯕ ꯑꯩꯈꯣꯏꯅ ꯄꯩꯁꯥ ꯀ ꯂꯧꯊꯣꯛꯔꯒ ꯄꯩꯁꯥ ꯂꯩꯔꯗꯤꯀꯣ ꯃꯣꯏꯒꯤ ꯔꯦꯟꯗꯒꯤ ꯃꯨꯛꯀ ꯀꯛꯇꯣꯏꯅꯦ ꯑꯗꯨ ꯑꯗꯨꯒꯤ ꯅꯨꯡꯉꯥꯏꯕꯅꯦ ꯑꯗꯣ ꯇꯝꯕꯥꯀꯨꯗꯣ
ꯎꯝ
ꯅꯨꯡꯉꯥꯏꯇꯕꯅꯦ
ꯎ ꯃꯣꯏ ꯃꯄꯨ ꯃꯈꯥꯗ ꯂꯩꯕꯗꯨꯔꯥ
ꯑꯥ
ꯄꯨꯁꯨ ꯅꯞꯇꯅ ꯃꯣꯏꯗꯨꯁꯨ ꯑꯩ
ꯑꯁꯦꯡꯕ ꯑꯣꯅꯥꯔꯕꯨꯗꯤꯀꯣ ꯌꯥꯝ ꯅꯨꯡꯉꯥꯏꯕꯅꯦ
ꯑꯥ
ꯃꯥꯗꯣ ꯑꯩꯈꯣꯏꯗ ꯑ ꯋꯥ ꯉꯥꯡꯅꯤꯡꯕ ꯂꯩꯔꯁꯨ ꯀꯣ ꯃꯩꯇꯩꯂꯣꯟꯗ
ꯎꯝ
ꯏꯪꯂꯤꯁ ꯀꯠꯇꯥ ꯉꯥꯡꯕꯅꯦ ꯃꯥꯗꯤ
ꯄꯨ ꯑꯁꯦꯡꯕꯒꯤ ꯃꯄꯨꯗꯨꯔꯥ
ꯎꯝ
ꯑꯣ ꯑꯗꯨ ꯑꯣꯏꯔꯁꯨ ꯂꯩꯃꯤꯟꯅ ꯂꯩꯥꯏꯃꯤꯟꯅꯗꯕꯅꯤꯅ ꯑꯗꯨꯝ ꯌꯥꯏꯌꯦꯅ
ꯎꯝ ꯃꯥꯗꯤ ꯁꯤ ꯑꯩꯈꯣꯏꯔꯣꯝꯗ ꯂꯩꯌꯦ ꯍꯥꯢꯌꯦ ꯃꯥꯒꯤꯒꯣꯁꯇꯦꯜꯁꯨ ꯌꯦꯡ
ꯑꯣ ꯄꯩꯁꯥ ꯌꯥꯝ ꯄꯥꯏꯕ ꯃꯥꯜꯂꯦꯅ ꯑꯗꯨꯗꯤ
ꯎꯝ ꯗꯣꯛꯇꯔ ꯆꯥꯎꯕꯅꯦ ꯍꯥꯢꯌꯦ
ꯎꯝ ꯆꯥꯛ ꯆꯥꯕꯗꯤ ꯆꯥꯈꯔꯕ꯭ꯔꯣ ꯅꯣꯢꯗꯣ ꯆꯥꯛꯇꯤ ꯆꯈ꯭ꯔꯕ꯭ꯔꯣ
ꯆꯥꯔꯩ ꯆꯥꯔꯩ ꯆꯥꯛ ꯉꯔꯥꯡꯒꯤ ꯍꯦꯟꯖꯥꯡ ꯑꯃꯨꯛꯀ ꯆꯥꯒꯦꯅ ꯇꯧꯕ ꯀꯥꯟꯗ ꯈꯨꯨꯏꯕ
ꯑꯁ ꯑꯩꯈꯣꯏ ꯑꯅꯤꯁꯨꯅꯦ ꯑꯩꯅꯕꯨꯧ ꯌꯦꯡꯅꯤꯡꯗꯅ ꯆꯥꯛ ꯑꯣ ꯏꯟꯁꯥꯡ ꯊꯣꯡꯗꯕꯤꯗ ꯉꯔꯥꯡꯒꯤ ꯆꯥꯒꯦꯅ ꯐꯝꯕ ꯀꯥꯟꯗ ꯑꯗꯨꯝ ꯄꯨꯝꯈ꯭ꯔꯦ ꯑꯗꯨꯒꯤ ꯑꯦ ꯇꯝꯒ ꯏꯁꯤꯡ ꯈꯔ ꯊꯥꯛꯔꯒ ꯆꯠꯄꯅꯦ ꯉꯁꯤ
ꯑꯦ ꯑꯩꯁꯨ ꯑ ꯃꯅꯝ ꯊꯣꯛꯄꯒꯤ ꯍꯦꯛ ꯥꯗꯥꯜ ꯀꯨꯀꯥꯔꯗ ꯐꯖꯅꯥ ꯊꯣꯡꯔꯒ ꯆꯥꯔꯦ
ꯌꯥꯝꯃꯗꯤ ꯄꯨꯝꯗꯕꯅꯤꯗ ꯑꯗꯣ ꯃꯅꯥꯝꯗꯣ ꯈꯤꯇꯪ ꯈꯔ ꯊꯣꯛꯄ ꯑꯗꯨꯒꯤ ꯆꯥꯕꯗꯤ ꯌꯥꯗꯦꯗ ꯑꯗꯨꯒꯤ ꯏꯁꯤꯡꯒ ꯂꯣꯛꯔꯒ ꯆꯥꯏꯌꯦ ꯎꯝ ꯈꯤꯇꯥꯡ ꯈꯛꯇꯅꯤꯗ ꯆꯥꯕꯗꯣ ꯆꯥꯛ ꯆꯥꯗ꯭ꯔꯗꯤ ꯋꯥꯅꯤꯅ
ꯔꯤꯐ꯭ꯔꯦꯁꯃꯦꯟ ꯆꯥ ꯆꯥꯒꯅꯤꯅꯦ ꯅꯣꯏꯗꯤ
ꯄꯤꯒꯗ꯭ꯔꯥ ꯄꯤꯔꯣꯏꯔꯥ ꯈꯪꯗꯦꯗ ꯉꯁꯤ
ꯄꯤꯒꯅꯤ ꯑꯦꯁ ꯉꯁꯤ ꯄꯤꯗ꯭ꯔꯗꯤ
ꯕꯤꯕꯤ ꯑꯦꯐ ꯂꯥꯁ ꯗꯦ ꯑꯣꯏꯕꯒꯤ ꯄꯤꯒꯦꯔꯥ ꯈꯪꯗꯦ
ꯗꯤ ꯗꯤ ꯖꯦ ꯈꯣꯏꯁꯨ ꯄꯩꯁꯥ ꯌꯥꯝ ꯇꯥꯟꯕ꯭ꯔꯥ
ꯌꯥꯝ ꯇꯥꯟꯗꯦꯗ ꯃꯣꯏꯗꯤ ꯍꯟꯗꯛ ꯆꯥꯡꯉꯗꯤ ꯌꯥꯝ ꯆꯥꯡꯉꯅꯤ ꯈꯜꯂꯦ ꯑꯩꯁꯨ ꯃꯣꯏꯒꯤ ꯄꯤꯁꯦ
ꯑꯩꯁ ꯅꯨꯡꯃꯡ ꯇꯧꯒꯦ ꯐꯣꯟ
ꯅꯪꯒꯤꯁꯨ ꯌꯥꯝ ꯆꯥꯡꯈ꯭ꯔꯅꯤꯗ ꯍꯟꯗꯒꯤꯗꯤ
ꯆꯥꯡꯉꯣꯏꯗ ꯑꯩꯈꯣꯏꯒꯤꯗꯤ ꯑꯗꯨ ꯁꯥꯔꯚꯤꯁꯇꯤ ꯄꯨꯡ ꯀꯌꯥꯗ ꯍꯥꯎꯗꯣꯏꯅꯣ
ꯇꯦꯟ ꯊꯥꯔꯇꯤꯗ ꯍꯧꯈ꯭ꯔꯅꯤ ꯑꯩꯈꯣꯏꯁꯦ ꯈꯔ ꯊꯦꯡꯈ꯭ꯔꯦ
ꯗꯣ ꯔꯣꯖ ꯔꯣꯖꯗꯤ ꯆꯥꯠꯈ꯭ꯔꯕ
ꯆꯇ꯭ꯔꯤꯌꯦ ꯃꯣꯢ
ꯑꯦ ꯑꯦ ꯉꯁꯤ ꯉꯁꯤꯗꯤ ꯃꯣꯏ ꯃꯣꯏꯅ ꯂꯤꯠ ꯇꯧꯔꯔꯣꯏꯀꯣ
ꯎꯝ ꯕꯤꯕꯤ ꯑꯦꯁꯅ ꯄꯥꯏꯌꯦ ꯍꯥꯏꯌꯦ ꯑꯉꯥꯡꯁꯤꯡꯅ
ꯑꯗꯨꯒꯤꯅꯤꯅꯦ ꯃꯥꯁꯨ ꯊꯦꯡꯕ ꯉꯁꯥꯏ ꯑꯥꯏ ꯐꯣꯟ ꯊꯤ ꯐꯥꯏꯒꯦꯅ ꯇꯧꯕ
ꯎꯝ ꯑꯗꯨ ꯃꯇꯥꯡꯗ ꯅꯪꯁꯨ ꯀꯣꯜ ꯇꯧꯔꯛꯑꯕꯗꯤ ꯐꯥꯒꯗꯕ ꯎꯝ
ꯑꯩꯁꯨ ꯃꯤ ꯑꯃꯗ ꯐꯣꯟ ꯑꯃꯨꯛꯀ ꯇꯧꯋꯦꯕꯀꯣ
ꯌꯥꯝ ꯕꯤꯖꯤ ꯑꯣꯏꯕ ꯃꯥꯜꯂꯦ ꯅꯪꯒꯤ ꯀꯨꯆꯤꯡꯗꯣ ꯆꯠꯂꯤꯕ꯭ꯔꯣ ꯍꯧꯖꯤꯛ ꯐꯥꯎ
ꯍꯥꯥ
ꯅꯪ ꯀꯣꯆꯤꯡ ꯂꯧꯕꯗꯣ ꯆꯠꯄ꯭ꯔꯕ ꯍꯧꯖꯤꯛ ꯐꯥꯎ
ꯆꯗ꯭ꯔꯤꯗ ꯍꯧꯖꯤꯇꯤ ꯕꯣꯜ ꯑꯗꯨꯝ ꯌꯦꯡꯕꯅꯤꯅ ꯍꯧꯒꯠꯄ ꯉꯝꯗꯦ
ꯏꯃꯥꯟꯅꯕꯤ ꯑꯃ ꯏꯃꯥꯒ ꯅꯣꯏꯒ ꯆꯞ ꯃꯥꯟꯅꯥꯏ ꯍꯥꯏꯕ ꯅꯠꯇ꯭ꯔꯣ ꯋꯥꯡꯕꯗꯣ
ꯎꯝ ꯃꯥꯁꯨ ꯃꯥꯁꯨ ꯇ ꯇꯣꯏꯅ ꯂꯥꯛꯇꯦ
ꯑꯣ ꯌꯥꯝ ꯆꯠꯅꯤꯡꯗ꯭ꯔꯦ ꯍꯥꯏꯗꯤ ꯍꯥꯏꯌꯨꯅꯦꯃ ꯎꯍꯝ ꯂꯣꯏꯗ꯭ꯔꯤꯕ꯭ꯔꯣ ꯅꯣꯏꯒꯤ
ꯂꯣꯏꯗ꯭ꯔꯤ
ꯑꯣ ꯑꯣ
ꯖꯦꯅꯦꯔꯦꯜ ꯄꯦꯄꯔꯕꯨꯗꯤ ꯉꯁꯥꯏ ꯑ ꯅꯍꯥꯟꯅ ꯍꯥꯎꯈ꯭ꯔꯦ ꯄꯔ ꯂꯣꯢꯔꯗꯤ ꯂꯣꯢꯔꯗꯤ
ꯂꯥꯏꯔꯤꯛ ꯌꯥꯝ ꯄꯥꯕ ꯃꯥꯂꯤꯀꯣ ꯃꯤꯗꯤ
ꯑꯩꯗꯤ ꯂꯥꯏꯔꯤꯛ ꯄꯥꯗꯦ ꯂꯥꯏꯔꯤꯛ ꯄꯥꯕ ꯍꯩꯇꯕ
ꯑꯦꯛꯖꯝꯗꯣ ꯊ ꯊꯨ ꯅ ꯎꯝ ꯑꯦꯛꯖꯥꯝꯗꯤ ꯊꯨ ꯊꯨꯅ ꯊꯥ ꯊꯣꯛ ꯊꯣꯛ ꯇꯧꯈ꯭ꯔꯣ
ꯑꯦꯛꯖꯥꯝꯁꯨ ꯍꯧꯖꯤꯛꯀꯥꯟꯗꯤ ꯌꯥꯝ ꯂꯣꯏ ꯇꯥꯡꯒ꯭ꯔꯦ
ꯍꯣꯏ ꯆꯍꯤ ꯆꯍꯤ ꯑꯃ ꯑꯃꯕꯨ ꯂꯥꯛꯑꯗꯤ ꯀꯣꯏꯁꯥꯟꯁꯨ ꯌꯥꯝ ꯍꯣꯏ ꯑꯗꯨꯅꯦ ꯌꯥꯝ ꯇꯥꯡꯈ꯭ꯔꯦ ꯍꯣꯢ
ꯍ ꯍ ꯍ ꯐꯒꯤ ꯅꯠꯇ꯭ꯔꯦ ꯗ꯭ꯔꯥꯏꯚꯔꯒꯤ ꯐꯥꯎ ꯍꯧꯖꯤꯛꯇꯤ ꯑꯦꯛꯖꯥꯝ ꯊꯥꯔꯤꯌꯦ
ꯎꯄꯥꯏ ꯂꯩꯇ꯭ꯔꯦꯍꯦ ꯑꯈꯣꯏꯗꯤ
ꯀꯥꯏꯗ ꯂꯧꯕ꯭ꯔꯥ
ꯂꯥꯎꯗꯦꯗꯥ ꯑꯩꯈꯣꯏꯗꯤ
ꯆꯠꯂꯣꯍꯦ ꯅꯆꯤꯟ ꯊꯤꯒꯅꯨ ꯅꯍꯥꯟ ꯂꯧꯋꯦ ꯍꯥꯏꯌꯦ
ꯀꯅꯥꯅꯥ
ꯑꯩ ꯀꯅꯥꯅꯔ ꯃꯥꯁꯨ ꯀꯨꯆꯤꯡ ꯂꯧꯋꯦ ꯍꯥꯏꯌꯦ ꯅ ꯍꯥꯏꯕꯗꯣ ꯑꯣ ꯅꯪ ꯇꯗꯥ ꯀꯤꯀꯤ
ꯁꯦꯁ ꯂꯥꯎꯔꯦ ꯃꯥ ꯈꯪꯁꯨ ꯈꯪꯗꯅ ꯑꯩ ꯀꯨꯆꯤꯡ ꯂꯥꯎꯗꯦ ꯂꯔꯤꯛ ꯄꯥꯅꯤꯡꯗꯦ ꯍꯣꯏꯗꯤ
ꯏꯖꯦꯗꯤ ꯀꯛꯆꯤꯡ ꯀꯥꯏꯗ ꯂꯥꯎꯕ꯭ꯔꯥ
ꯀꯣꯆꯤꯡ ꯌꯥꯎꯗꯦ ꯃꯥꯁꯨ
ꯑꯦꯛꯖꯝ ꯊꯥꯕ ꯈꯛꯇꯔ ꯍꯧꯖꯤꯛꯗꯤ ꯃꯥꯗꯤ ꯃꯄꯥꯟꯗꯒꯤ ꯐꯖꯅ ꯄꯥꯔꯒ ꯂꯥꯛꯄꯅꯤꯅ
ꯅꯥꯁ ꯌꯥꯔꯗꯣ ꯃꯣꯏꯗꯤ ꯗꯦꯜꯂꯤꯗ ꯇꯧꯋꯦꯅ
ꯎꯝ ꯑꯝ ꯃꯉꯣꯟꯗ ꯑꯩꯁꯨ ꯀꯨꯆꯤꯡ ꯂꯧꯅꯤꯡꯉꯤꯍꯦ
ꯂꯥꯛꯑꯣꯅ ꯈꯔ ꯄꯤꯔꯒ
ꯎꯝ
ꯐꯔꯤꯗꯒꯤ ꯅꯠꯇꯦꯅ ꯌꯥꯎ ꯑꯥ ꯂꯩꯇ꯭ꯔꯦꯅ ꯑꯗꯨꯒꯤ ꯈꯔ ꯄꯤꯔꯒ ꯂꯥꯎꯑꯣ
ꯍꯣꯏ ꯂꯧꯒꯦ
ꯖꯤ ꯗꯤꯁꯨ ꯊꯥꯕ꯭ꯔꯥ ꯅꯪ
ꯃꯉꯣꯟ ꯃꯉꯣꯟ ꯖꯤ ꯗꯤꯗꯤ ꯇꯧꯗꯦ ꯑꯩ ꯖꯤ ꯗꯤ ꯇꯧꯗꯦ ꯖꯤ ꯗꯤꯗꯣ ꯑꯩꯒꯤ ꯑꯦꯛꯖꯝ ꯑꯦꯛꯖꯥꯝ ꯁꯦꯟꯇꯔꯗꯣ
ꯎꯝ
ꯁꯤꯗ ꯄꯤꯗꯕ
ꯅꯪꯅ ꯑꯣꯏꯔꯝꯅꯤꯅ ꯑꯗꯨ ꯐꯥꯝꯅꯕꯒꯤ ꯑꯣꯏꯔꯝꯅꯤ ꯅꯪꯅ
ꯑꯥ ꯑꯥ ꯑꯂꯣꯠꯃꯦꯟ ꯊꯣꯛꯄ ꯃꯇꯝꯗꯣ
ꯑꯥ
ꯑꯩ ꯅꯣꯅꯦꯗ ꯂꯩꯌꯦꯕꯀꯣ ꯅꯣꯅꯦꯗ ꯂꯩꯔꯒ ꯑꯩꯈꯣꯏ ꯑꯥ ꯍꯨꯏ ꯆꯥꯕ ꯆꯠꯁꯦꯅ ꯈꯣꯏ ꯇꯟꯂꯦꯕꯀꯣ ꯑꯗꯨ ꯑꯗꯣ ꯍ- ꯍꯜꯂꯛꯄ ꯅꯨꯃꯤꯠꯇꯨꯒ ꯐꯤꯐꯇꯤꯟ ꯑꯋ꯭ꯔꯁ ꯍꯦꯟꯈ꯭ꯔꯕ ꯑꯗꯨꯒꯤ ꯁꯦꯂꯦꯛ ꯇꯧꯕ ꯉꯝꯗꯕ
ꯒꯨꯍꯇꯤ ꯒꯨꯍꯥꯇꯤꯗ ꯇꯥꯍꯟꯕꯀꯣ ꯑꯩꯒꯤ ꯑꯁꯥꯝꯗ
ꯑꯦꯛꯖꯥꯝ ꯌꯥꯝ ꯂꯥꯏꯌꯦꯅ ꯑꯗꯣ ꯊꯥꯗ꯭ꯔꯁꯨ ꯑꯇꯣꯞꯄ ꯌꯥꯝ ꯂꯥꯏꯅ ꯅꯣꯏꯒꯤꯗꯤ ꯌꯥꯏꯑꯦ
ꯆꯠꯄ ꯌꯥꯗ꯭ꯔꯦ ꯑꯩꯁꯦ
ꯑꯈꯣꯏ ꯂꯩꯀꯥꯏ ꯄꯤꯌꯥꯡꯒ ꯑꯃꯨꯛ ꯇꯧꯁꯤꯅꯦ
ꯎꯝ ꯃꯨꯛ ꯍꯥꯏꯔꯛꯀꯦ ꯀꯣꯏ ꯂꯣꯏꯔꯒ
ꯍꯣꯏ ꯍꯣꯏ ꯍꯣꯏ ꯐꯔꯦ ꯐꯔꯦ ꯑꯗꯨꯗꯤ
ꯎꯝ